ꯇꯥꯔꯕꯣ ꯑ ꯋꯥꯔꯤ ꯁꯥꯁꯤꯗ ꯅꯨꯡꯉꯥꯏ ꯅꯨꯡꯉꯥꯏꯕ ꯋꯥꯔꯤ ꯁꯥꯁꯦ
ꯀꯩ ꯀꯩ ꯋꯥꯔꯤ ꯁꯥꯟꯅꯁꯤꯒꯦ
ꯏꯅꯥꯎ ꯅꯨꯄꯥꯗꯨꯁꯨꯝ ꯑꯗꯨꯝ ꯐꯣꯟ ꯇꯧꯕ ꯌꯥꯅꯤ ꯏꯅꯥꯎꯗꯥ ꯇꯧ ꯇꯧ ꯅꯣꯡꯃ ꯉꯥ ꯐꯥꯕ ꯆꯠꯂꯨꯁꯦ ꯅꯣꯏꯔꯣꯝꯗ ꯊꯔꯣꯏ ꯈꯨꯟꯕꯒ ꯅꯣꯏꯔꯣꯝꯗ ꯊꯔꯣꯏ ꯌꯥꯝ ꯂꯩ ꯍꯥꯏꯗꯥꯢꯅꯦ
ꯑꯩꯈꯣꯏꯔꯣꯝꯗ
ꯍꯣꯢ
ꯈꯪꯗꯦ ꯑꯩꯗꯤ ꯑꯩꯗꯤ ꯁꯨꯡꯆꯠ ꯆꯠꯇꯦ
ꯑꯦ ꯅꯣꯏ ꯅꯣꯏ ꯅꯣꯏꯔꯣꯝꯒꯤ ꯊꯔꯣꯏꯗꯣ ꯌꯥꯝ ꯍꯥꯎꯋꯦ ꯍꯥꯏꯌꯦ ꯃꯤꯅ ꯍꯥꯏꯅꯕ
ꯊꯔꯣꯏ ꯅꯪ ꯊꯔꯣꯏ ꯈꯨꯟꯕ ꯑꯝꯇ ꯌꯥꯎꯗ꯭ꯔꯣ
ꯑꯩꯅ ꯑꯉꯥꯡ ꯑꯣꯏꯔꯀꯥꯟꯗ ꯑꯃꯥꯔꯛꯇꯤ ꯆꯠꯂꯦ ꯑꯗꯣ ꯈꯪꯕ꯭ꯔꯥ ꯌꯥꯎꯗꯕ ꯉꯥꯛꯇ ꯈꯨꯜꯂꯒ ꯂꯥꯛꯑꯦ
ꯍꯟꯗꯛ ꯆꯍꯤꯒ ꯑꯍꯥꯟꯕ
ꯍꯥꯍꯥꯍꯥ
ꯅꯠꯇꯦ ꯍꯟꯗꯛ ꯆꯍꯤ ꯅꯣꯡ ꯑꯍꯥꯟꯕ ꯆꯨ ꯇꯥꯕꯗꯒ ꯀꯥꯅꯣ ꯇꯧꯏꯗꯨꯗꯤ ꯃꯤ ꯃꯌꯥꯝꯅ ꯕꯀꯦꯠ ꯑꯃ ꯃꯅꯤ ꯈꯨꯠꯅꯩꯗꯨꯗꯤ
ꯍꯣꯏ ꯑꯗꯨꯃꯥꯏꯅ ꯈꯨꯟꯅꯩꯑꯦ ꯑꯗꯣ ꯑꯩꯗꯤ ꯍꯩꯇꯦ ꯍꯥꯏꯕ
ꯏꯁ ꯊꯔꯣꯏ ꯈꯣꯟꯕꯕꯨ ꯍꯩꯇꯦ ꯍꯥꯏꯗꯤ ꯅꯀꯣꯛꯇꯣ ꯁꯨꯒꯥꯏꯔꯛꯑꯅꯤꯗ ꯊ ꯊ ꯊꯔꯣꯢ ꯈꯨꯟꯕꯕꯨ ꯍꯩꯇꯦꯑꯌꯦ
ꯑꯉꯥꯡ ꯑꯣꯏꯔꯤꯀꯥꯟꯗ ꯑꯉꯥꯡ ꯑꯣꯏꯔꯤꯀꯥꯟꯗ ꯈꯨꯟꯕ ꯆꯞꯅꯦ ꯆꯥꯎꯔꯀꯥꯟꯗꯗꯤ ꯆꯠꯇ꯭ꯔꯤꯗ ꯀꯗꯥꯏꯗꯒꯤ
ꯑꯗꯨ ꯈꯨꯟꯕ ꯆꯠꯁꯦꯕ ꯈꯨꯟꯕ ꯆꯠꯁꯦꯕ ꯑꯗꯣ
ꯑꯗꯣ ꯑꯁꯤ ꯑꯥ ꯑꯁꯤ ꯑꯅꯛꯄꯗ ꯆꯠꯁꯦ
ꯑꯅꯛꯄꯗ ꯀꯥꯢꯗ
ꯈꯪꯪꯗꯦ ꯅꯣꯏ ꯅꯣꯏ ꯍꯧꯖꯤꯛ ꯂꯩꯔꯤ ꯂꯩꯔꯤꯕ ꯂꯩ
ꯑꯩ ꯁꯥꯢ ꯁꯥꯏꯗ ꯁꯥꯢꯗ ꯊꯔꯣꯢ ꯈꯨꯟꯕ ꯈꯨꯟꯐꯝ ꯂꯩ ꯇꯦ
ꯁꯥꯏꯗ ꯊꯧꯔꯣꯏ ꯈꯨꯟ ꯊꯧꯔꯣꯢ ꯑꯣ ꯁꯤ ꯄꯥꯠꯇꯨꯒꯨꯝꯕ ꯆꯠꯂꯒꯗꯤ ꯑꯩꯈꯣꯏꯒꯤ ꯂꯣꯡꯇ꯭ꯔꯥꯏ ꯇꯧꯔꯒ ꯉꯥ ꯈꯣꯟꯕꯗꯣ
ꯍꯣꯏ ꯑꯗꯨꯃꯥꯏꯅ ꯆꯠꯁꯦ
ꯏꯁ ꯑꯁꯥꯏꯗꯤ ꯋꯥꯅꯦ ꯍꯥꯏꯔꯨꯌꯦ ꯑꯩꯈꯣꯏꯒꯤ ꯀꯩ ꯍꯥꯏꯁꯤꯔ ꯂꯧꯕꯨꯛꯇ ꯏꯁꯤꯡ ꯑꯩꯈꯣꯏꯒꯤ ꯊꯔꯣꯏ ꯊꯔꯣꯏ ꯎꯕ ꯖꯒꯥꯗꯐꯥꯎ ꯈꯨꯟꯕ ꯆꯠꯇ꯭ꯔ ꯍꯩꯇ꯭ꯔꯗꯤ ꯁꯥꯏꯗꯤ ꯍꯩꯔꯣꯏ ꯍꯩꯔꯣꯏ ꯅꯃꯪꯗꯁꯨ ꯃꯪꯉꯨꯔꯅꯨ
ꯑꯗꯣ ꯁꯨꯝ ꯀꯔꯅ ꯇꯝꯖꯟꯕꯗꯤ ꯌꯥꯏꯗꯅ ꯑꯁ ꯑꯩ ꯆꯠꯅꯤꯡꯗꯦꯗ ꯑꯩꯈꯣꯏꯔꯣꯝꯗ
ꯑꯦ ꯅꯣꯢꯔꯣꯝꯅ ꯅꯨꯡꯉꯥꯏꯗꯣꯏꯅꯦ ꯉꯥ ꯐꯥꯕꯁꯨ ꯆꯠꯁꯦ ꯉꯥꯁꯨ ꯍꯦꯛ ꯐꯥꯗꯥꯢꯅꯦ ꯃꯤ
ꯐꯪꯗꯦꯍꯦ ꯀꯥꯢꯗꯩ ꯉꯥꯅꯣ
ꯑꯩꯈꯣꯏ ꯃꯃꯥꯡ ꯆꯍꯤꯗ ꯉꯥ ꯐꯥꯕ ꯆꯠꯂꯦ ꯁꯤ ꯁꯤꯒꯤ ꯀꯩ ꯍꯥꯏꯁꯤꯔ ꯑꯝ ꯃꯈꯥꯔꯣꯝꯗ ꯍꯥꯏꯙꯔꯒ ꯇꯨꯔꯦꯟ ꯃꯆꯥ ꯑꯃ ꯂꯩꯕꯗꯣ ꯈꯪꯕ꯭ꯔꯥ ꯑ ꯃꯅꯨꯡꯒꯤꯗꯣ
ꯀꯔꯝꯕꯅꯣ
ꯈꯣꯏꯒꯤ ꯅꯣꯏ ꯈꯨꯟꯗꯒꯤ ꯑꯃꯨꯛ ꯍꯥꯏꯊꯔꯒ ꯃꯈꯥ ꯂꯩꯀꯥꯏꯒꯤ ꯂꯩꯕꯗꯣ ꯃꯈꯥ ꯂꯩꯀꯥꯢꯗꯒꯤ ꯑꯃꯨꯛ ꯆꯪꯁꯤꯜꯂꯒ ꯀꯩꯅꯣ ꯂꯩꯕꯗꯣ ꯇꯨꯔꯦꯟ ꯇꯨꯔꯦꯟ ꯇꯨꯔꯦꯟ ꯍꯥꯏꯗꯨꯔꯤꯔ ꯀꯩꯅꯣ ꯃꯆꯥ ꯆꯥꯝꯃ ꯏꯁꯤꯡ ꯆꯦꯟꯕꯒꯤ ꯂꯣꯛ ꯑꯗꯨꯗ ꯑꯩꯈꯣꯏ ꯐꯥꯕ ꯆꯠꯂꯦ ꯕ ꯀꯩꯅꯣ ꯕꯦꯇ꯭ꯔꯤ ꯇꯧꯔꯒ ꯏꯁ ꯉꯥ ꯂꯩ ꯉꯥ ꯐꯅꯌꯥꯝ ꯐꯥꯏꯍꯦ ꯑꯩꯈꯣꯏꯒꯤ ꯉꯥ ꯃꯆꯥ ꯃꯆꯥ ꯌꯥꯝ ꯅꯥꯟꯕ ꯃꯆꯥ ꯃꯆꯥ ꯂꯩꯕꯗꯣ ꯉꯝꯃꯨꯁꯨ ꯐꯥꯢ ꯉꯥꯆꯤꯆꯧꯁꯨ ꯐꯥꯢ ꯐꯥꯢꯌꯦ ꯅꯣꯏ ꯃꯥꯝꯃ ꯍꯣꯏ ꯃ ꯅꯣꯏ ꯃꯥꯝ ꯃꯥꯝꯃꯒ ꯑꯩꯒ ꯀꯩꯅꯣꯒ ꯆꯠꯄ ꯆꯠꯂꯒ ꯐꯥꯔꯨꯔꯦ ꯑꯁ ꯋꯥꯗꯤ ꯋꯥꯏꯍꯦ
ꯆꯠꯂꯝꯃꯤꯀꯣ ꯍꯥꯏꯔꯝꯗꯅ ꯇꯥꯛꯑꯝꯗ
ꯃꯃꯥꯡꯒꯤ ꯁꯦꯞ ꯃꯃꯥꯡ ꯆꯍꯤꯒꯤ ꯁꯦꯞ ꯇꯦꯝꯕꯔ ꯑꯗꯥꯏꯗ ꯆꯠꯂꯦ ꯉꯥ ꯐꯥꯏ ꯑꯗꯒꯤ ꯑꯩꯈꯣꯏ ꯚꯔꯥꯗ ꯄꯨꯔꯛꯑꯒ ꯊꯣꯡꯉ ꯆꯥꯔꯦ ꯍꯥꯎꯋꯦ ꯉꯥ ꯑꯗꯣ ꯃꯍꯥꯎ ꯂꯩ ꯑꯩꯈꯣꯏꯒꯤ ꯄꯥꯠꯇ ꯐꯪꯕ ꯉꯥꯒ ꯃꯥꯟꯅꯗꯦ ꯌꯥꯝ ꯍꯥꯎꯕ ꯍꯥꯏꯗ ꯃꯍꯥꯎꯗꯣ ꯑꯩꯈꯣꯏꯒꯤ ꯑꯩꯈꯣꯏ ꯆꯤꯡꯗ ꯃꯍꯥꯎ ꯂꯩꯕ ꯉꯥꯗꯣ ꯈꯪꯕ꯭ꯔꯣ ꯑꯗꯨꯃꯥꯏꯅ ꯃꯍꯥꯎ ꯂꯩꯕ ꯍꯥꯏꯇꯥꯔꯦ ꯍꯥꯎꯋꯦꯕ ꯃꯆꯥ ꯃꯆꯥ ꯁꯥꯏ ꯄꯥꯠꯀꯤ ꯉꯥꯃꯨꯒꯨꯝꯕꯗꯤ ꯍꯥꯎꯇꯦꯗ
ꯃꯊꯪ ꯃꯊꯪ ꯆꯠꯄꯗ ꯀꯧꯔꯣ
ꯅꯪ ꯆꯠꯄ ꯉꯝꯗꯧ ꯃꯥꯟꯗꯦꯅꯦ ꯍ꯭ꯋꯥꯠ ꯀꯩ ꯋꯥꯔꯦ ꯇꯧ ꯍꯥꯏ ꯍꯥꯏꯔꯒ ꯇꯧ ꯇꯣꯛꯇꯧ ꯃꯥꯜꯂꯦꯗ
ꯋꯥꯔꯗꯤ ꯋꯥꯔꯦ ꯍꯥꯏꯇꯥꯕ
ꯋꯥꯗꯤ ꯋꯥꯕꯅꯦ ꯋꯥꯗꯤ ꯋꯥ ꯑꯌꯥ ꯀꯩꯅꯣ
ꯑꯗꯣ ꯑꯁꯤ ꯑꯅꯛꯄꯗꯤ ꯑꯁꯤꯋꯥꯏꯗꯗꯤ ꯂꯩꯇꯦ ꯍꯥꯏꯔꯕ
ꯍꯟꯗꯛ ꯅꯪꯁꯨ ꯌꯥꯎ ꯌꯥꯎꯁꯦ ꯆꯠꯁꯦ ꯁꯦꯞꯇꯦꯝꯕꯔ ꯑꯗꯨꯋꯥꯏꯗꯀꯣ
ꯑꯁ ꯑꯗꯨꯗꯤ ꯑꯩꯒꯤ ꯑꯩꯒꯤ ꯄꯣꯛꯄ ꯄꯊꯥꯅꯤꯅꯦ
ꯑꯦ ꯅꯪ ꯅꯪ ꯄꯣꯛꯄ ꯊꯥꯗ ꯆꯠꯂꯗꯤ ꯍꯦꯟꯅ ꯐꯥꯗꯣꯏꯅꯤꯅ ꯌꯥꯝ ꯐꯥꯗꯣꯏꯅꯦ
ꯗꯥꯎ ꯌꯥꯗꯦ
ꯃꯤꯗꯤ ꯂꯧ ꯈꯥꯎ ꯂꯧ ꯈꯥꯎꯕ ꯃꯇꯝ ꯑꯍꯥꯟꯕ ꯍꯧꯕꯗꯣ ꯑꯗꯨꯗꯁꯨ ꯉꯥ ꯐꯥꯅꯩ ꯏꯁꯤꯡ ꯁꯤꯜꯂꯒ ꯂꯧꯕꯨꯛꯗ
ꯅꯣꯏꯗꯤ ꯏꯁ ꯌꯥꯝ ꯅꯨꯡꯉꯥꯏꯕꯅꯤꯅꯀꯣ ꯅꯣꯏ ꯄꯨꯟꯁꯤꯁꯤ ꯌꯥꯝ ꯅꯨꯡꯉꯥꯏꯕꯅꯤ ꯑꯗꯨꯒꯨꯝꯕ ꯁꯨꯡꯌꯥꯎ ꯌꯥꯎ ꯁꯨꯡ ꯆꯠ ꯆ ꯆꯠꯇꯕ ꯃꯥꯥꯟꯅ ꯑꯋꯥꯕ ꯊꯕꯛ ꯑꯁꯦ ꯑꯋꯥꯕ ꯊꯕꯛꯀꯁꯦ ꯁꯨꯗꯕ ꯃꯥꯜꯂꯦꯕ
ꯑꯁ ꯆꯠꯅꯤꯡꯉꯤꯅꯦ ꯅꯣꯏ ꯖꯒꯥꯗ ꯆꯠꯁꯤ ꯈꯣꯠꯁꯤ ꯑꯩꯈꯣꯏꯗ ꯀꯧꯔꯛꯀꯗꯕꯅꯤꯅꯦ ꯑꯩꯈꯣꯏꯅ ꯅꯣꯏ ꯖꯒꯥꯗ ꯆꯠ ꯁꯤ ꯀꯧꯔꯛꯒꯗꯣ ꯅꯣꯏꯅ ꯑꯦ ꯑꯩꯈꯣꯏ ꯖꯒꯥꯗ ꯁꯤ ꯂꯩꯔꯦ ꯁꯤ ꯂꯩꯔꯦ ꯆꯠꯂꯁꯤ ꯁꯦ ꯆꯠꯂꯁꯦ ꯍꯥꯏꯒꯗꯕꯅꯦ ꯑꯩꯒꯤ ꯊꯔꯣꯏ ꯑꯝꯇꯪꯗꯤ ꯈꯨꯟꯕ ꯆꯠꯁꯤꯔꯥ ꯈꯜꯂꯤꯅꯦ
ꯆꯠꯁꯦ ꯑꯩꯁꯨ ꯆꯠꯅꯤꯡꯉꯦ
ꯅꯣꯏ ꯂꯧ ꯀꯩꯅꯣ ꯂꯩ ꯍꯥꯏꯗꯨꯗꯤ ꯂꯧ ꯂꯧ ꯁꯟꯗꯣꯛꯄ꯭ꯔꯣ
ꯁꯥꯟꯗꯣꯛꯇꯦꯗ
ꯅꯣꯏ ꯑꯗꯨꯝ ꯎꯕ꯭ꯔꯕ
ꯍꯣꯏ
ꯑꯗꯨꯕꯨꯗꯤ ꯆꯠꯄ ꯌꯥꯏ ꯀꯩꯅꯣ ꯍꯧꯖꯤꯛ ꯏꯁꯤꯡ ꯂꯩꯔꯗꯤ ꯊꯔꯣꯏꯗꯤ ꯁꯣꯏꯗꯅ ꯂꯩꯔ ꯅꯦ
ꯂꯩꯔꯝꯅꯤꯌꯦ ꯆꯠꯇꯕꯒꯤꯅꯦ
ꯆꯠꯁꯤꯔꯥ ꯍꯌꯦꯡ ꯆꯠꯁꯤꯔꯣ
ꯍꯌꯦꯡ ꯍꯌꯦꯡꯗꯤ ꯍꯌꯦꯡꯗꯤ ꯅꯪ ꯊꯕꯛ ꯆꯠꯂꯣꯏꯗ꯭ꯔꯣ
ꯊꯕꯛ ꯍꯌꯦꯡ ꯁꯨꯇꯤꯅꯤꯗ ꯍꯌꯦꯡ ꯁꯨꯇꯤꯅꯦ ꯊꯕꯛ ꯑꯇꯣꯞꯄ ꯂꯩꯇꯗꯤ ꯆꯠꯄ ꯌꯥꯏ ꯀꯩꯅꯣ ꯊꯔꯣꯏ ꯈꯨꯟꯕꯕꯨ ꯄꯨꯡ ꯑꯝ ꯄꯨꯡ ꯑꯃꯃꯨꯛ ꯈꯨꯟ ꯈꯨꯜꯂꯨ ꯃꯤ ꯃꯌꯥꯝ ꯐꯪꯉꯅꯤ ꯆꯔꯥ ꯑꯃ ꯆꯔꯥ ꯑꯃꯒꯤꯗꯤ ꯑꯗꯨꯝ ꯊꯣꯛꯑꯅꯤ ꯍꯣꯏ ꯑꯩꯈꯣꯏ ꯆꯦꯍꯣꯏꯗ ꯆꯠꯂꯒ ꯈꯣꯠꯂꯨꯁꯤ꯭ꯔꯗꯤ ꯈꯟꯕꯅꯦ ꯑꯩꯈꯣꯏ ꯆꯦꯍꯣꯏꯗ ꯀꯌꯥ ꯌꯥꯝꯗꯦ ꯍꯥꯏ ꯍꯥꯏꯕ ꯅꯣꯏꯔꯣꯝꯗꯅ ꯌꯥꯝꯃꯦ ꯍꯥꯏꯕ
ꯎ
ꯊꯔꯣꯏ ꯁꯤ ꯁꯤ ꯖꯒꯥꯗ ꯍꯥꯎꯕ ꯍꯥꯏꯁꯦ ꯅꯣꯏ ꯅꯣꯏꯔꯣꯝꯒꯤ ꯀꯩꯅꯣꯗ ꯊꯔꯣꯏꯗꯣ ꯌꯥꯝ ꯍꯥꯎꯋꯦ ꯍꯥꯏ ꯑꯝꯐꯥꯎ ꯆꯥꯕ ꯐꯪꯗ꯭ꯔꯤ
ꯎꯝ ꯍꯣꯏ ꯍꯥꯎꯕꯅꯦ ꯏꯃꯥꯈꯣꯏꯅ ꯈꯨꯟꯕꯤꯔꯛꯄ ꯏꯅꯥꯎ ꯅꯨꯄꯤꯈꯣꯏ ꯈꯨꯂꯛꯄꯗꯁꯨ ꯑꯗꯨꯝ ꯆꯥꯕꯗꯤ ꯐꯪꯉꯦ ꯑꯗꯣ
ꯍꯥꯏꯗꯤ ꯍꯥꯏꯗꯤ ꯊꯔꯣꯏꯁꯦ ꯑꯩꯈꯣꯏ ꯃꯌꯥꯡ ꯀꯪꯕ ꯑꯗꯒꯤ ꯀꯩꯅꯣ ꯅꯣꯏꯕ ꯈꯣꯠ ꯂꯩꯗꯅꯀꯣ ꯅꯣꯏꯔꯣꯝꯒꯤꯗꯤ ꯅꯣꯏ ꯍꯥꯏꯕ
ꯀꯥꯏꯗꯩ ꯅꯣꯏꯗꯦꯗ
ꯑꯥ ꯊꯔꯣꯏꯁꯤꯡꯁꯦ ꯅꯣꯏ ꯌꯥꯏꯌꯦ ꯅꯣꯏꯔꯣꯝ ꯍꯨꯝ ꯍꯨ ꯍꯨꯝ ꯑꯗꯨꯅ ꯍꯥꯎꯋꯦ ꯍꯥꯏꯕ ꯍꯦꯟꯅ ꯃꯤꯅ ꯍꯥꯏ ꯋꯥꯅꯦ ꯀꯨꯏꯗ꯭ꯔꯤ ꯃꯃꯥꯡ ꯍꯞꯇ ꯀꯅꯥꯅꯣ ꯑꯁ ꯃꯣꯏꯔꯣꯝꯗꯒꯤ ꯊꯔꯣꯏ ꯍꯥꯎꯋꯦ ꯑꯁꯤꯗꯒꯤ ꯍꯥꯎꯋꯦ ꯖꯒꯥ ꯑꯅꯤꯒꯤꯗꯤ ꯍꯥꯏꯗꯤ ꯍꯥꯏꯈ꯭ꯔꯕꯅꯦꯕ
ꯎꯝ
ꯅꯨꯡꯁꯥ ꯑꯃꯨꯛ ꯁꯥꯗꯣꯔꯛꯑꯦ ꯇꯧꯔꯤꯁꯦ
ꯇꯜꯂꯦꯀꯣ
ꯄꯨꯡꯑꯅꯤꯃꯈꯥꯏ ꯍꯦꯟꯅꯦ ꯉꯥꯛ ꯂꯩꯔꯒ ꯑꯃꯨꯛ ꯑꯦꯁ ꯑꯩꯈꯣꯏ ꯉꯁꯤ ꯌꯦꯟ ꯊꯣꯡꯕ ꯆꯥꯗꯣꯏꯅꯦ
ꯈꯔ ꯄꯤꯕꯤꯔꯛꯑꯣꯗꯅ
ꯄꯤ ꯄꯤꯕꯤꯔ ꯆꯥ ꯆꯥꯃꯤꯟꯅꯁꯤ ꯂꯥꯛꯑꯣ ꯍꯣꯔꯦꯟ ꯄꯨꯡ ꯃꯉꯥ ꯃꯈꯥꯏ ꯑꯗꯥꯏꯗ ꯃꯦꯁ ꯍꯣꯜꯗ ꯆꯥ ꯆꯥꯕ ꯂꯥꯛ ꯑꯣ
ꯈꯤꯇꯪ ꯑꯣꯏꯁꯨ ꯄꯤꯕꯤꯔꯣ ꯑꯩ ꯑꯩ ꯀꯃꯥꯏꯅ ꯀꯃꯥꯏ ꯂꯥꯛꯇꯣꯏꯅꯣ
ꯂꯥꯛꯇꯣꯏꯅꯦ ꯑꯩꯈꯣꯏ ꯏꯆꯟ ꯅꯨꯄꯤꯅꯤ ꯉꯁꯤ ꯈꯤꯇꯪ ꯆꯥꯕ ꯌꯥꯎꯖꯒꯦꯅ ꯍꯥꯏ ꯂꯣꯏꯔꯦꯒꯩꯅꯣ
ꯅꯣꯏ ꯃꯤ ꯌꯥꯝꯕ꯭ꯔꯕ
ꯃꯤ ꯌꯥꯝꯃꯦ ꯑꯩꯈꯣꯏ ꯃꯦꯁ ꯍꯣꯜꯅꯦ ꯑꯩꯈꯣꯏ ꯇꯣꯉꯥꯟꯅ ꯊꯣꯡꯖꯕ ꯑꯣꯏꯔꯒꯗꯤ ꯅꯪꯒꯤ ꯇꯣꯉꯥꯟꯅ ꯊꯤꯟꯕꯤꯔꯛꯄ ꯄ ꯌꯥꯕ
ꯑꯁ ꯏꯀꯩꯖꯩ ꯑꯗꯨꯗꯤ ꯌꯥꯔꯦ ꯀꯣꯟꯅ ꯑꯃꯨꯛ ꯅꯣꯡꯃꯥ ꯍꯥꯏꯕ ꯅꯣꯡꯃꯥ ꯍꯥꯏꯕꯗꯨꯅꯤ
ꯑꯁ ꯅꯣꯏ ꯕꯔꯥꯗꯁꯨ ꯅꯨꯄꯥ ꯆꯪ ꯆꯪꯍꯟꯗꯦ ꯍꯥꯏꯌꯦ ꯆꯪꯍꯜꯂꯗꯤ ꯑꯝꯇꯪꯗꯤ ꯆꯥꯛ ꯆꯥꯕ ꯌꯥꯕꯅꯤ ꯆꯥꯃꯤꯟꯅ ꯌꯥꯕꯅꯦ
ꯑꯗꯨꯅꯦ ꯆꯪꯍꯟꯗꯕꯅꯤꯅ ꯅꯨꯄꯤ ꯉꯥꯛꯇ ꯂꯩꯌꯦ ꯑꯗꯨꯒꯤ
ꯏꯁ ꯅꯣꯏꯁꯦ ꯌꯥꯝꯅ ꯏꯁꯇ꯭ꯔꯤꯛ ꯑꯣꯏ ꯆꯪꯍꯟꯗꯕꯗꯨꯅ ꯐꯔꯦꯗ ꯆꯪꯍꯜꯂꯗꯤ ꯏꯁ ꯅꯣꯏꯁꯦ ꯁꯛꯀ ꯐꯖꯔꯦ ꯅꯨꯄꯥꯈꯣꯏꯅ ꯄꯪꯂꯥꯛ ꯂꯥꯛꯀꯅꯤ ꯈꯪꯉꯤꯗ
ꯈꯔ ꯀꯩ ꯍꯥꯏꯅꯤ ꯃꯤꯅ ꯆꯪꯅꯗꯕ ꯑꯗꯨ ꯑꯗꯨꯒꯨꯝꯕꯗ ꯂꯩꯃꯤꯟꯅꯕ ꯈ꯭ꯋꯥꯏꯗꯒꯤ ꯐꯕ ꯑꯣꯏꯔꯦꯗ
ꯆꯪꯍꯟꯗꯕꯗꯨꯅ ꯌꯥꯝꯅ ꯐꯔꯦꯕ ꯃꯤ ꯏꯁ ꯃꯤ ꯅꯨꯄꯥꯒ ꯆꯪꯍꯜꯂꯗꯤ ꯆꯪꯕ ꯌꯥꯔꯗꯤ ꯅꯨꯄꯥꯁꯤꯡꯅꯁꯨ ꯑꯁ ꯂꯥꯛꯀꯦ ꯂꯥꯛꯀꯦ ꯍꯥꯏꯕ ꯅꯣꯏꯁꯨ ꯂꯥꯛꯀꯅꯨ ꯂꯥꯛꯀꯅꯨ ꯍꯥꯏꯕ ꯉꯝꯃꯣꯏꯕ
ꯑꯗꯨꯅꯦ
ꯅꯨꯄꯥꯁꯤꯡꯒ ꯆꯥꯛ ꯆꯥꯔꯒ ꯆꯥꯛ ꯆꯥꯃꯤꯟꯅ ꯇꯣꯏꯅ ꯆꯥꯃꯤꯟꯅꯔꯗꯤ ꯅꯣꯏ ꯅꯣꯏ ꯕꯥ ꯃꯥꯍꯣꯏꯁꯨ ꯉꯥꯡ ꯉꯥꯡꯉꯛꯀꯅꯦꯕ ꯅꯠꯇ꯭ꯔꯣ
ꯃꯥꯅꯦ ꯉꯥꯉꯥꯛꯇ
ꯍꯣꯏꯗ ꯅꯣꯡꯃ ꯑꯩꯈꯣꯏ ꯕꯔꯥꯗ ꯆꯥꯃꯤꯟꯅꯔꯁꯤꯗ ꯏꯅꯥꯎ ꯏꯅꯥꯎꯅꯨꯄꯥꯒ ꯑꯩꯈꯣꯏ
ꯀꯗꯥꯏ ꯀꯗꯥꯏꯗꯅꯣꯕ ꯑꯁꯤ ꯀꯩꯅꯣꯝ ꯍꯧꯖꯤꯛ ꯏꯅꯥꯎꯄ ꯂꯩꯕ ꯕ ꯖꯒꯥꯗꯨꯗꯔꯕ
ꯍꯣꯏ ꯌꯥꯏꯗꯅ ꯆꯥꯕ ꯌꯥꯏꯗꯅ ꯆꯔꯥ ꯑꯝꯇꯪꯗꯤ
ꯌꯥ ꯌꯥꯏꯑꯦ ꯆꯥꯖꯦ
ꯎꯝ ꯑꯗꯨꯅꯦꯕ ꯀꯔꯤꯌꯥ
ꯈꯥꯏꯒꯠꯅꯕꯤꯔꯕ
ꯑꯦꯁ ꯑꯦꯁ ꯀꯔꯤ ꯀꯩꯗꯧꯕꯩ ꯅꯣꯏ ꯈꯥꯏꯍꯟꯗꯣꯏꯅꯣꯅꯦ ꯅꯣꯡ ꯅꯣꯡ ꯐꯥꯗꯣꯛꯇꯤ ꯑꯩꯈꯣꯏꯁꯨ ꯑꯣꯐꯔ ꯇꯧ ꯌꯥꯏ
ꯑꯣꯛꯂ ꯁꯜꯂ ꯅꯠꯇ꯭ꯔ ꯑꯣꯛꯂ ꯁꯜꯂ ꯑꯩꯗꯤ ꯀꯩ ꯀꯩꯔꯣ ꯆꯥꯅꯤꯡꯉꯦ ꯁꯟ ꯃꯅꯨꯡ ꯁꯥꯖꯨ ꯆꯥꯅꯤꯡꯉꯦ
ꯑꯁ ꯑꯩꯗꯤ ꯑꯗꯨ ꯆꯥꯕ ꯌꯥꯗꯦ ꯌꯥ ꯍꯥꯒꯠꯆꯩꯌꯦ
ꯑꯣ ꯅꯪ ꯌꯥꯖꯦ ꯀꯩꯅꯣ ꯇꯧꯔꯝꯃꯅꯤ ꯑꯀꯟꯕ ꯀꯌꯥ ꯆꯥꯕ ꯌꯥꯔꯝꯗꯧ ꯃꯥꯟꯗꯦꯀꯣ
ꯍꯣꯏ ꯈꯪꯗꯦꯗꯥ
ꯅꯪ ꯀꯩꯅꯣ ꯇꯧꯕ꯭ꯔꯣ ꯁꯟ ꯁꯟ ꯁꯥ ꯆꯥꯔꯗꯤ ꯍꯥꯒꯠꯆꯕ꯭ꯔꯣ
ꯍꯣꯏ
ꯑꯣ ꯃꯤ ꯁꯟꯖꯥꯒꯨꯝꯕ ꯆꯥꯔꯗꯤ ꯍꯥꯒꯠꯆꯕ ꯑꯗꯨꯝ ꯌꯥꯎꯕꯅꯦ ꯍꯥꯏꯗꯤ ꯍꯥꯏꯗꯤ ꯈꯪꯗꯦ ꯌꯥ ꯗꯨꯒ ꯆꯥꯟꯅꯗꯕꯩꯔ ꯀꯩꯅꯣ ꯑꯩ ꯑꯩꯖꯨ ꯑꯉꯥꯡ ꯑꯣꯏꯔꯤꯉꯩꯗ ꯑꯗꯨꯃꯥꯏꯅ ꯇꯧꯔꯝꯕꯅꯤ ꯁꯟꯆꯥ ꯆꯥꯔꯒꯗꯤ ꯈꯣꯏ ꯀꯨꯝꯍꯩ ꯈ꯭ꯔꯤꯁꯃꯥꯁꯀ ꯁꯟꯀꯣ ꯊꯣꯡꯕꯗꯣ ꯆꯥꯔꯒꯗꯤꯀꯣ ꯈꯣꯏꯒꯤ ꯌꯥꯔꯛꯇ ꯀꯩ ꯍꯥꯏꯁꯤꯔ ꯅꯞꯁꯜꯂꯒ ꯍꯥꯒꯠꯆꯕꯗꯣ ꯑꯗꯨꯃꯥꯏꯅ ꯇꯧꯕꯅꯦ ꯑꯈꯣꯏꯅ ꯆꯩꯇꯦꯛ ꯊꯨꯝ ꯊꯤꯜꯂꯒ ꯏ ꯑꯣꯏ ꯑꯗꯨꯝ ꯊꯣꯛꯄꯅꯦꯕ ꯑꯗꯨꯅ ꯍꯧꯖꯤꯛꯇꯤ ꯀꯩꯁꯨ ꯇꯧꯒꯤꯗ꯭ꯔꯦ
ꯑꯗꯨ ꯆꯥꯒꯅꯦ ꯌꯥꯗꯣ ꯁꯦꯡꯗꯗꯤꯀꯣ ꯑꯥ ꯍꯥꯒꯠꯆꯅ ꯂꯩꯐꯝ ꯆꯥꯐꯝ ꯈꯪꯗꯕꯗꯣ ꯇꯧꯋꯦ ꯍꯥꯏꯕ ꯑꯗꯨꯒꯤ ꯑꯩ ꯄꯥꯛ ꯆꯥꯗꯦꯕ
ꯑꯣꯛ ꯑꯣꯏꯅ ꯆꯥꯔꯁꯤꯔꯣ ꯉꯥ ꯉꯥꯁꯨ ꯍꯥꯎꯋꯦ
ꯍꯣꯏ ꯉꯥ ꯑꯍꯥꯎꯕꯗꯣ ꯇꯥꯎꯔꯒꯀꯣ ꯆꯥꯁꯦ
ꯍꯣꯏ ꯅꯪ ꯄꯥꯝꯃꯤ ꯇꯥꯎ ꯇꯥꯎ ꯊꯣꯡ ꯄꯥꯝꯕ꯭ꯔꯣ
ꯇꯥꯑꯣꯅꯦꯅ ꯍꯥꯎꯑꯣꯏ
ꯥꯇꯥꯎ ꯑꯣ ꯇꯥꯎꯔꯒ ꯊꯣꯡꯕꯗꯨꯔꯣ ꯍꯥꯏꯖꯦ
ꯍꯣꯏ
ꯑꯗꯨꯁꯨ ꯍꯥꯎꯋꯦ ꯑꯈꯣꯏꯗꯤ ꯇꯥꯎ ꯇꯥꯎꯊꯣꯡꯁꯨ ꯍꯥꯎꯋꯦ ꯇꯥꯎꯊꯣꯡꯁꯨ ꯍꯥꯎꯋꯦ ꯈꯣꯏ ꯇꯣꯏꯊꯣꯡ ꯇꯣꯏꯔꯒ ꯊꯣꯡꯕꯗꯨꯁꯨ ꯨ ꯍꯥꯎꯋꯤ ꯃꯣꯏ ꯀꯩꯅꯣꯗꯧꯅ ꯊꯣꯡꯕꯗꯣ ꯑꯗꯨꯁꯨ ꯍꯥꯎꯋꯦ
ꯑꯥ
ꯑꯩꯗꯤ ꯍꯣꯏ ꯑꯩꯗꯤ ꯁꯥ ꯁꯟ ꯑꯦ ꯁꯥ ꯆꯥꯕꯣꯏ ꯁꯨꯛꯇꯤ ꯉꯥꯒꯨꯝꯕꯖꯦ ꯈꯔ ꯍꯥꯎꯋꯦ ꯆꯥꯛ ꯈꯔ ꯆꯪꯉꯦ ꯑꯍꯤ ꯍꯤ
ꯍꯣꯏꯅꯦ ꯑꯗꯨ ꯇꯣꯏꯅ ꯆꯥꯕꯒꯤꯅꯦ ꯑꯩꯗꯤ ꯌꯦꯟ ꯇꯣꯏꯅ ꯆꯥꯏꯑꯦꯕꯥ
ꯑꯥ ꯌꯦꯟ ꯌꯦꯟꯁꯤ ꯌꯦꯟꯗꯤ ꯀꯩꯅꯣ ꯇꯧꯏꯗ ꯑꯩꯗꯤ ꯃꯁꯥꯗꯒꯤ ꯀꯩꯅꯣ ꯇꯧ ꯒꯤ ꯑꯥ ꯀꯩ ꯍꯥꯏꯁꯤꯔꯥ ꯃꯔꯤꯟꯗꯣ ꯃꯔꯤꯟꯗꯨ ꯐꯖꯅ ꯁꯦꯝꯃꯒ ꯐꯖꯅ ꯁꯦꯡꯅ ꯆꯥꯝꯊꯣꯛꯑꯦꯗꯅꯥ
ꯎꯝ
ꯇꯥꯕ꯭ꯔꯣ
ꯇꯥꯏꯌꯦ
ꯃꯔꯤꯟꯗꯣ ꯐꯖꯅ ꯁꯦꯡꯗꯣꯛꯑꯒ ꯆꯥꯝꯃꯒ ꯐꯖꯅ ꯉꯧꯔꯒ ꯉ ꯉꯧꯉꯧꯕꯗꯣ ꯌꯥꯝ ꯍꯥꯎꯋꯦ ꯑꯩꯒꯤꯗꯤ
ꯑꯈꯣꯏꯒꯤ ꯌꯦꯟ ꯃꯁꯥꯗꯒꯤꯀꯣ ꯑꯗꯨꯅ ꯍꯥꯎꯋꯦꯕ ꯌꯦꯟ ꯃꯔꯤꯟ ꯑꯣꯏꯅ ꯆꯥꯔꯁꯤꯔ ꯅꯣꯡꯃ
ꯍꯣꯏ ꯆꯥꯁꯦ ꯅꯪ